ꯍꯜꯂꯣ ꯑꯝ
ꯑꯣ ꯑꯩꯅꯪ ꯉꯥꯡꯉꯛꯇꯕꯗꯨꯗ ꯇꯥꯗ꯭ꯔꯔꯣꯏ ꯈꯜꯂꯨꯔꯦ
ꯇꯥꯏ ꯅꯦꯠꯋꯥꯛꯅ ꯑꯣꯏꯔꯝꯒꯅꯤ ꯊꯕꯛ ꯂꯣꯏꯔꯕ
ꯊꯕꯛ ꯂꯣꯏꯔꯦ ꯋꯥꯏ ꯁꯪꯉꯤ
ꯑꯣ
ꯃꯣꯏ ꯊꯕꯛ ꯁꯨꯕꯁꯤꯡꯗꯨꯒꯤ ꯍꯩ ꯃꯍꯤ ꯁꯦꯝꯃꯒ ꯄꯤꯊꯛꯑꯝꯃꯦ
ꯑ ꯇꯥꯃꯣ ꯐꯥꯔꯤ ꯃꯆꯥ ꯅꯨꯄꯥꯗꯨꯗ ꯂꯨꯍꯣꯡꯉꯅꯤ ꯑꯣ ꯍꯌꯦꯡꯏꯩꯅ ꯁꯨꯝ ꯈꯝꯕꯗꯅꯦ
ꯎꯝ
ꯑ ꯃꯣꯏ ꯅꯣꯏ ꯗꯥꯁꯨꯟ ꯍꯣꯏ ꯑꯣꯏꯅ ꯐꯣꯟ ꯇꯧꯔꯛꯇꯣꯏ ꯃꯥꯜꯂꯦꯅ ꯈꯟꯕꯗ ꯃꯤ ꯂꯣꯏꯃꯛꯇꯤ ꯇꯧꯗꯦ ꯃꯥꯟꯗꯦꯕ ꯍꯥꯏꯔꯝꯗ ꯄ꯭ꯔꯃꯥꯟꯅꯤ ꯅꯣꯏꯁꯨ ꯍꯥꯏꯐꯦꯠ ꯀꯥꯎꯔꯤꯣꯔꯤ ꯈꯪꯅꯩꯗꯅꯀꯣ ꯑ ꯈꯅꯤ ꯍꯥꯏ ꯑꯗꯨꯟ ꯃꯤ ꯑꯃ ꯃꯤ ꯇꯧꯕꯗꯆꯤꯟ ꯃꯅꯥꯎ ꯍꯨꯞꯇꯅ ꯇꯧꯁꯟꯅ ꯃꯤ ꯂꯩꯕꯗꯣ ꯑꯗꯨꯃꯥꯏꯅ ꯇꯧꯔꯛꯇꯧ ꯃꯥꯟꯗꯦ ꯑꯩꯩꯅ ꯈꯪꯕꯗ ꯁꯨꯅꯤꯟꯅꯦ ꯇꯥꯃꯣ ꯖꯤꯕꯦ ꯑꯗ ꯀꯝꯄꯜꯁꯔꯤ ꯇꯧꯈ꯭ꯔꯅꯤꯗꯅ ꯑꯗꯒꯤ ꯇ ꯁꯨꯅꯤꯜ ꯑꯃ ꯂꯩꯔꯦ ꯀꯩꯅꯣ ꯗꯂꯂꯤꯞ ꯇꯣꯝꯕ ꯇꯧꯈ꯭ꯔꯅꯤ ꯑꯗꯩ ꯑꯩꯉꯣꯟꯗꯁꯨ ꯇꯧꯔꯛꯀꯅꯦꯕ ꯍꯥꯏꯕꯗꯤ ꯃꯣꯏꯒꯤ ꯕꯣꯔ ꯁꯦꯟꯅꯕꯒꯤꯅꯦ ꯂꯨꯍꯣꯡꯕꯒꯤ ꯕꯣꯔ ꯁꯦꯟꯅꯕ ꯍꯥꯏꯁꯨ ꯑꯩꯉꯣꯟꯗ ꯑꯝꯇ ꯍꯥꯏꯌꯨ ꯈꯣꯠꯂꯨꯅ ꯇꯧꯕꯗ ꯐꯥꯎ ꯐꯥꯎꯅꯔ
ꯎꯝ
ꯑꯗꯨꯒ ꯀꯩꯅꯣꯁꯨꯒ ꯀꯩꯅꯣꯒ ꯎꯝ ꯕꯦꯟꯗꯣ ꯗꯣꯟ ꯕꯦꯟ ꯊꯤꯡꯕꯒꯤ ꯑꯗꯨꯝ ꯍꯥꯏꯅꯔꯦ ꯑꯗ ꯑꯩꯅ ꯀꯩꯅꯣꯒꯗꯪꯗꯤ ꯍꯥꯏꯈꯤꯕꯅꯦ ꯁꯨꯝ ꯕꯣꯔꯒꯤꯁꯨ ꯑꯩꯈꯣꯏ ꯁꯦꯠꯇꯣ ꯐꯩꯖꯣꯝ ꯣꯡꯖꯣꯝ ꯐꯨꯔꯤꯠ ꯄꯨꯡꯌꯥꯗꯣ ꯁꯦꯠ ꯄꯨꯔꯥ ꯐꯤ ꯃꯆꯨ ꯃꯥꯟꯅꯕ ꯀꯠꯇ ꯂꯪꯖꯕ ꯑꯣꯏꯗ ꯣꯅꯤ ꯉꯥ
ꯎꯝ
ꯑ ꯍꯪꯉꯣ ꯂꯩꯔꯒꯗꯤ ꯑꯩ ꯁꯣꯝꯗ ꯑꯍꯣꯡꯕꯗ ꯑꯗꯨꯝ ꯃꯤ ꯈꯪꯅꯕ ꯂꯩ ꯄꯒꯦ ꯑꯗꯨꯒ ꯑꯗꯨꯕꯨ ꯃꯣꯏꯒꯤ ꯐꯔꯦ ꯅꯨꯄꯤꯁꯤꯡꯗꯣ ꯈꯔ ꯑꯗꯨꯝ ꯀꯩ ꯀꯩꯅꯣ ꯈꯔ ꯑꯗꯨꯝ ꯄꯣꯠ ꯆꯩ ꯂꯩꯕꯗꯣ ꯑꯗꯨꯃꯥꯏ ꯃꯣꯏ ꯈꯪꯅꯕ ꯂꯩꯕꯅꯦ ꯍꯥꯏꯔꯦ ꯑꯗꯨꯗꯤ ꯐꯔꯦ ꯐꯔꯦ ꯍꯥꯏꯔꯒꯁꯨ ꯂꯦꯝꯅꯩ ꯑꯗꯨꯃꯥꯏꯅ ꯇꯧꯔꯦ ꯃꯣꯏ ꯀꯩꯅꯣꯗ ꯇꯥꯅꯤ ꯐꯦꯕꯋꯥꯔꯤ ꯐꯥꯏꯔꯦꯟ ꯊꯥ ꯐꯦꯕꯋꯥꯔꯤꯗ ꯇꯥꯗꯣꯏ
ꯐꯔꯦꯟ ꯊꯥꯁꯦ ꯑꯌꯥꯝꯕ ꯑꯌꯥꯝꯕꯅ ꯂꯨꯍꯣꯡꯕꯩ ꯃꯇꯝꯁꯤꯗ ꯐꯥꯏꯔꯦꯟ ꯊꯥꯁꯦ ꯑꯣꯏꯒꯜꯂꯤꯦ
ꯎꯝ
ꯎꯝ ꯑꯗꯒꯤ ꯃꯇꯝꯁꯦ ꯑꯐꯕ ꯃꯇꯝ ꯍꯥꯏꯕꯗ ꯑꯗꯨ ꯑꯣꯏꯕꯗꯣ ꯑꯣꯏꯕꯖꯥꯠꯅꯦꯕ
ꯍꯤꯌꯥꯡꯒꯩ ꯑꯗꯒꯤ ꯐꯩꯔꯦꯟꯊꯥꯁꯦ ꯍꯌꯥꯡꯒꯩ ꯊꯥ ꯃꯦꯔꯥ ꯊꯥ ꯐꯔꯦꯟ ꯊꯥ
ꯎꯝ
ꯁꯤꯒꯨꯝꯕꯁꯨ ꯑꯣꯏꯒꯜꯂꯤ
ꯍꯧꯖꯤꯛꯇꯤ ꯄꯥꯍꯣꯡꯗ ꯍꯣꯡꯉꯦꯗ ꯀꯥꯡꯁꯨ ꯀꯩꯁꯨ ꯑꯗꯨꯝ ꯊꯥꯏꯅ ꯑꯩꯈꯣꯏꯅ ꯑꯉꯥꯡ ꯑꯣꯏꯔꯤꯉꯩꯗꯗꯤ ꯀꯥꯡ ꯃꯇꯝꯗꯒꯗꯤ ꯂꯨꯍꯣꯡꯕꯁ ꯀꯥꯡ ꯇꯥꯗꯦ ꯍꯧꯖꯤꯛꯇꯤ ꯀꯥꯡꯁꯨ ꯍꯣꯡꯉꯤ ꯑꯗꯗꯒꯤ ꯊꯥꯡꯖ ꯅꯨꯃꯤꯠꯇꯁꯨ ꯂꯨꯍꯣꯡꯅꯩ ꯀꯃꯥꯏꯅ ꯇꯧꯒꯅꯣ ꯃꯇꯝ ꯃꯇꯝꯒꯤ ꯑꯑꯣꯟꯕ ꯍꯥꯏ
ꯑꯗꯒꯤ ꯀꯥꯡ ꯃꯅꯨꯡꯗ ꯃꯤ ꯍꯣꯡꯕꯗꯤ ꯐꯠꯅꯗꯦ ꯍꯥꯏꯔꯝꯃꯤꯅꯤꯗ ꯍꯧꯖꯤꯛꯇꯤ ꯑꯗꯨ ꯂꯩꯇ꯭ꯔꯦꯕ ꯃꯤ ꯐꯒꯦꯔꯥ ꯐꯔꯣꯏ ꯃꯤ ꯐꯒꯦꯔꯥ ꯐꯔꯨꯔꯦꯔꯥ ꯇꯧꯔꯤꯁꯦ
ꯎꯝ ꯑꯍꯣꯡꯕ ꯍꯥꯏꯖꯁꯅꯦ ꯃꯇꯝ ꯃꯇꯝꯒꯤ ꯍꯣꯡꯉꯛꯄ ꯄꯥꯖ
ꯎꯝ ꯍꯅ ꯉꯁꯥꯏ ꯀꯩꯅꯣꯗꯣ ꯀꯩꯅꯣꯁꯨ ꯊꯦꯡꯅꯩ ꯀꯩ ꯀꯩꯅꯣ ꯊꯦꯡꯅꯩꯌꯦ ꯗꯥꯀꯦ ꯁꯣꯗꯨꯁꯨ ꯐ꯭ꯔꯦꯟꯗꯤ ꯑꯣꯏꯅꯔꯒ ꯄꯥꯎꯗꯤ ꯐꯥꯎꯅꯕ ꯑꯣꯏꯗꯦꯕꯀꯣ
ꯎꯝ
ꯇꯗꯤ ꯇꯤꯟꯅꯔꯒ ꯑꯗꯨꯗ ꯑꯩꯅ ꯍꯪꯈꯤꯕꯅꯤ ꯉꯁꯥꯏ ꯁꯤꯒꯤ ꯅꯣꯏꯒꯤ ꯕꯣꯏ ꯑꯃ ꯁꯪꯂꯦꯟꯗ ꯑꯗꯨ ꯎꯠꯄꯗꯨꯣ ꯂꯣꯏꯔꯀꯥꯟꯗ ꯅꯨꯡꯗꯥꯡꯗꯤ ꯉꯁꯤ ꯀꯩ ꯂꯝ ꯂꯩꯒꯦꯅ ꯍꯪꯖꯟꯒꯦ ꯃꯥ ꯍꯜꯂꯛꯀꯗ꯭ꯔ ꯍꯏ ꯈꯗꯦ ꯊꯥꯗꯤ ꯊꯥꯈꯤꯕꯅꯤ ꯁꯨꯝ ꯂꯩ ꯈꯣꯠꯂꯦ ꯍꯥꯏꯔꯒꯗꯤ ꯑꯅꯛꯄꯗꯅꯦ ꯀꯩ ꯍꯥꯏꯗꯤ ꯁꯨꯝ ꯇ꯭ꯔꯥꯏ ꯇꯧꯒꯦꯗꯅ ꯑꯣꯏꯅꯤ ꯌꯥꯝ ꯂꯥꯞꯄꯒꯗꯤ ꯅꯨꯡꯉꯥꯏꯇꯦ
ꯍꯧꯖꯤꯛ ꯁꯨꯝ ꯁꯨꯃꯥꯡ ꯂꯤꯂꯥꯥꯁ ꯌꯥꯝ ꯀꯟꯅ ꯇꯧꯈꯠꯅꯔꯛꯏ ꯂꯩꯀꯥꯏ ꯂꯩꯀꯥꯏꯁꯤꯡꯁ
ꯀꯌꯥꯝ ꯀꯨꯏꯔꯦ ꯀꯩꯅꯣ ꯂꯦꯞꯄꯩꯁꯦ ꯆꯍꯤ ꯇ꯭ꯋꯦꯟꯇꯤ ꯊ꯭ꯔꯤ ꯊꯥꯎꯖꯟ ꯀꯨꯜꯍꯨꯝꯗꯣꯏ ꯀꯨꯝꯃꯔꯤ ꯀꯨꯝꯃꯥ ꯎꯇꯔꯣ ꯆꯍꯤ ꯃꯔꯤ ꯍꯥꯏꯔꯛꯑꯝꯗꯤ ꯀꯩꯅꯣ ꯃꯔꯤ ꯍꯦꯜꯂꯛꯑꯕꯅꯤ ꯈꯔ
ꯗꯅ ꯑꯗꯨꯒ ꯍꯧꯖꯤꯛ ꯇꯧꯔꯤꯁꯤ ꯑꯌꯥꯝꯕꯒꯤ ꯀꯩꯅꯣ ꯕꯣꯠ ꯃꯌꯥ ꯅꯛꯁꯜꯂꯛꯄꯒꯤꯁꯨ ꯑꯃꯨꯛ ꯃꯥꯟꯖꯜꯂꯛꯇ꯭ꯔꯣ ꯍꯥꯏꯕꯗꯤ ꯍꯧꯖꯤꯛꯁꯦ ꯆꯥꯛꯆꯥ ꯍꯩꯖꯥꯟꯅꯕꯒꯤ ꯃꯇꯝ ꯑꯣꯏꯗꯦꯗꯅꯀꯣ ꯌꯥꯎꯁꯪꯒꯨꯝꯕꯗ ꯑꯌꯥꯝꯕ ꯅ ꯂꯥꯁ ꯀꯥꯛꯆꯪꯒꯤ ꯂꯩꯀꯥꯏ ꯂꯩꯀꯥꯏꯒꯤ ꯁꯦꯟ ꯈꯥꯏꯅꯔ ꯆꯥꯛ ꯆꯥꯅꯕ ꯑꯗꯨꯒ ꯂꯤꯂꯥ ꯇꯧꯕ ꯀꯥꯏꯁꯤꯗꯤ ꯑꯗꯨꯝ ꯊꯥꯏꯅꯗꯒꯤ ꯆꯠꯅꯔꯛꯑꯦꯗꯅ ꯑꯗ ꯍꯧꯖꯤꯛꯇꯤ ꯌꯥꯎꯁꯪꯃ ꯃꯇꯝꯁꯨ ꯅꯠꯇꯦ ꯣꯠ ꯃꯌꯥꯒꯤꯕꯨ ꯃꯥꯡꯕ ꯃꯥꯜꯂꯦ
ꯃꯣꯏ ꯑꯍꯨꯝꯗꯣ ꯑꯝꯇ ꯆꯪꯉꯛꯇ꯭ꯔꯤꯁꯤꯗꯤ ꯗꯁ ꯅꯥ ꯃꯇꯣꯝꯗꯅꯦ ꯍꯥꯏꯍꯧꯔꯤꯗꯣ ꯒ꯭ꯔꯨꯞꯇꯨꯁꯨ ꯉꯁꯥꯏ ꯅꯇ ꯌꯦꯡ
ꯌꯦꯡꯗꯤꯌꯦ ꯑꯩ ꯑꯩ ꯊꯕꯛ ꯀꯩꯀꯥ ꯇꯧꯕꯗꯨꯗ ꯑꯗꯨꯝꯇ ꯆꯪꯗ꯭ꯔꯦ ꯑꯩ
ꯗꯨꯛ ꯗꯨꯛ ꯊꯨ
ꯆꯪꯉꯨꯝꯁꯤ ꯀꯥꯏꯅ ꯍꯥꯏꯕ ꯃꯥꯜꯂꯝꯅꯤ
ꯑ ꯗꯁ ꯂꯗꯤꯗꯨ ꯃꯥꯜꯂꯂꯝꯗꯅꯦ ꯍꯥꯏꯕ ꯅꯪꯅ ꯍꯣꯔꯦꯟ ꯍꯦꯛ ꯆꯪꯉꯧ ꯀꯩꯗꯧꯔꯒꯦ ꯑꯁ ꯏꯆꯛꯁꯤ ꯏꯗ ꯒ꯭ꯔꯨꯞꯁꯦ ꯀꯗꯧꯔ ꯑꯩ ꯊꯕꯛ ꯌꯥꯝ ꯆꯤꯜꯂꯨꯔꯦ ꯍꯥꯏꯔꯁꯨ ꯌꯥꯏ ꯅꯠꯇ꯭ꯔꯥ ꯑꯗꯒꯤ ꯑꯩꯁꯨ ꯍꯥꯏ ꯌꯥꯏ ꯑꯩꯁꯦ ꯃꯤ ꯃꯊꯪ ꯑꯩꯁꯦ ꯃꯤ ꯃꯊꯪ ꯃꯊꯪ ꯎꯅꯔꯨꯕꯩ ꯆ ꯂꯤ ꯑꯗꯨ ꯂ ꯆꯪꯉꯁꯤꯂꯥꯛ ꯆꯪꯉꯣ ꯆꯪꯉꯣ ꯃꯅꯨꯡꯗ ꯃꯅꯨꯡꯗ ꯆꯪꯉꯁꯤꯂꯥꯛ ꯁꯣꯝ ꯜꯂꯥ ꯇꯥꯏ ꯇꯥꯏ
ꯑꯗꯨꯅꯦ ꯑꯩꯁꯨ ꯃꯣꯏꯅ ꯑꯗꯨꯝ ꯑ ꯍꯥꯏꯌ ꯍꯥꯏꯌꯛꯑꯣ
ꯃꯄꯥꯟꯗ ꯐꯝꯃꯝꯕꯗꯒꯤꯅꯦ ꯃꯅꯨꯡ ꯆꯪꯉꯛꯄꯗ ꯑꯩꯅ ꯃꯥꯒꯤ ꯀꯩꯅꯣ ꯄꯥꯟꯕꯗꯣ ꯀꯦꯊꯦꯇꯔ ꯄꯥꯟꯕ ꯑꯗꯣ ꯃꯔꯤ ꯃꯔꯥꯡꯗꯒꯗ ꯣꯡ ꯍꯣꯏ ꯁꯗꯟ ꯂꯧꯊꯣꯛꯑꯁꯤꯦ ꯑꯗꯨ ꯀꯥꯈꯠꯂꯣ ꯍꯣꯏ ꯌꯥꯔ ꯌꯥꯗꯗꯣ ꯍꯥꯏꯔꯛꯑꯣ ꯈꯒꯦ
ꯀꯩꯅꯣ ꯇꯧꯕ꯭ꯔꯣ ꯕꯕꯥꯗꯤ ꯆꯥꯕ ꯊꯛꯄꯗꯤ ꯀꯃꯥꯏ ꯀꯃꯥꯏꯅ ꯇꯧꯔꯤ ꯑꯩꯒꯦ
ꯑꯗꯨꯝ ꯑꯆꯝꯕ ꯑꯣꯏ ꯀꯔꯤ ꯑꯣꯏ ꯄꯤꯖꯔꯦ ꯑꯗꯣ ꯑꯊꯣꯡꯕ ꯏꯟꯖꯥꯡꯕꯨꯗꯤ ꯄꯤꯖꯔꯦ ꯇꯧꯕꯇꯕꯨ ꯃꯥꯒꯤꯗꯤ ꯑꯩꯈꯣꯏ ꯃꯣꯔꯣꯛ ꯌꯥꯝꯅ ꯍꯥꯞꯇ꯭ꯔꯦꯕ ꯁꯨꯃꯥꯏꯅ ꯍꯥꯞꯇꯕꯅꯝꯕꯅꯦꯕ
ꯍꯣꯏ ꯍꯣꯏ
ꯇꯧꯔꯦ ꯑꯗꯨꯒ ꯁꯪꯒꯣ ꯉꯥꯛꯇꯁꯨ ꯍꯥꯟꯅ ꯇꯣꯠꯂꯒ ꯄꯤꯔꯝꯃꯦ ꯂꯐꯣꯏꯒ ꯁꯪꯣꯝꯒ ꯆꯥꯛꯀ ꯇꯧꯔꯒ ꯑꯗꯨꯁꯨ ꯑꯃꯨꯛ ꯁ ꯉꯥꯛꯇ ꯆꯥꯁꯨ ꯀꯩꯁꯨ ꯐꯔꯣꯏꯗꯅ
ꯇꯨꯝꯃꯨꯗꯣꯏꯅꯦ ꯑꯃꯨꯛ ꯂꯦꯡꯕ ꯈꯣꯠꯄ ꯇꯧꯕ ꯅꯠꯇ꯭ꯔꯕꯅꯤꯅ ꯑꯗꯣ ꯀꯩꯅꯣ ꯇꯧꯕ꯭ꯔꯣ ꯎꯝ ꯆꯥꯕ ꯊꯛꯄꯗꯣ ꯍꯥꯟꯅ ꯆꯥꯕꯒꯤ ꯆꯥꯡꯗꯒꯤ ꯌꯥꯝ ꯊꯤꯅ ꯍꯟꯊꯕ꯭ꯔꯕ
ꯈꯔꯗꯤ ꯍꯟꯗꯛ ꯌꯥꯝꯅ ꯌꯥꯝꯗꯅ ꯆꯥꯕꯃꯛꯇ ꯇꯤ ꯅꯠꯇꯦ ꯍꯣꯏ ꯍꯥꯟꯅ ꯆꯥꯕꯗꯩꯗꯤ ꯑꯗꯨꯝ ꯍꯟꯊꯔꯛꯦ ꯑꯗꯨ ꯈꯔ
ꯍꯣꯏ ꯍꯣꯏ ꯍꯣꯏ ꯎꯝ ꯍꯧꯖꯤꯛꯁꯦ ꯍꯧꯖꯤꯛꯁꯦ ꯆꯍꯤ ꯀꯌꯥꯃꯨꯛ ꯁꯨꯔꯒꯦ ꯎꯝ
ꯑꯩꯅ ꯈꯪꯕꯗ ꯑꯩꯈꯣꯏ ꯐꯥꯗꯔ ꯑꯩꯈꯣꯏꯕꯥ ꯆꯍꯤ ꯆꯍꯤ ꯍꯨꯝꯗ꯭ꯔꯥ ꯃꯉꯥꯃꯨꯛ ꯁꯨꯔꯝꯃꯗ꯭ꯔꯥ ꯑꯋꯥꯏꯃꯨꯛ ꯍꯥꯏꯔꯝꯃꯗ꯭ꯔꯥ ꯍꯨꯝꯗ꯭ꯔꯥ ꯃꯉꯥ ꯍꯣꯏ ꯍꯦꯟꯅꯤꯡ ꯍꯦꯟꯃꯥꯡ ꯈꯤꯇꯪ ꯍꯦꯟꯒꯠꯄ꯭ꯔꯥ ꯅꯠꯇ꯭ꯔꯒ ꯌꯧꯐꯥꯠꯇꯕ꯭ꯔꯥ ꯁꯤꯒꯤ ꯁꯨꯃꯥꯏꯗ ꯂꯩꯔꯝꯗꯣꯏ ꯃꯥ ꯂꯩꯁꯨ ꯆꯞ ꯆꯥꯕꯤ ꯈꯪꯗ꯭ꯔꯦ ꯍꯥꯏꯕꯗꯤ ꯃꯥꯒꯤ ꯁꯛꯇꯥꯛꯇꯤꯁꯨ ꯁꯣꯛ ꯑꯅꯤ ꯊꯣꯛꯅ ꯂꯩꯌꯦꯕ ꯋꯥꯕꯥ ꯍꯧꯗꯣꯡꯁꯤꯡ ꯆꯦꯠꯇꯅ ꯇꯧ ꯂꯩ ꯍ‌ꯦ ꯑ ꯎꯝ ꯎꯝ
ꯑꯗꯨꯅꯦ ꯑꯍꯟ ꯅꯥꯕꯁꯦ ꯌꯥꯝ ꯋꯥꯕꯅꯤꯅꯦ ꯃꯣꯏꯒꯤꯁ ꯁꯦꯕꯥ ꯁꯦꯕꯤ ꯀꯔꯤ ꯀꯔꯥ ꯆꯥꯎꯕ ꯊꯛ ꯌꯥꯔꯛꯇꯕ ꯃꯇꯥꯡ ꯑꯗꯒꯤ ꯈꯣꯡ ꯍꯥꯝꯕ ꯈꯣꯠꯄ ꯑꯃ ꯑꯃ ꯐꯔꯛ ꯇꯥꯕꯅꯦꯕ ꯌꯥꯝꯅ
ꯎꯝ
ꯃꯣꯏ ꯁꯦꯕꯥ ꯑꯃ ꯂꯩꯇꯍꯄꯣꯟꯗꯤꯦꯗ ꯆꯠꯅꯤꯡꯉꯦ ꯑꯗꯒꯤ ꯃꯇꯣꯟꯗ ꯊꯋꯥ ꯐꯋꯥ ꯆꯠꯄ ꯉꯝꯕ ꯅꯠꯇ꯭ꯔꯅꯤꯅ ꯁꯝꯕ ꯈꯣꯠꯄ ꯑꯃ ꯑꯃ ꯁꯜꯂꯒꯗꯤ ꯑꯃꯨꯛ ꯍꯦꯟꯅ ꯕꯦꯔꯥ ꯀꯥꯗꯣꯏꯅꯦꯕ ꯑꯍꯟ ꯑꯣꯏꯔꯛꯄꯗꯗꯤ
ꯃꯥꯥꯟ
ꯑꯗꯨ ꯄꯜꯂꯧ ꯃꯐꯝꯗꯣ ꯁꯨꯝ ꯍꯟꯕꯔꯝꯗꯤ ꯑꯗ ꯑꯔꯗꯥꯏ ꯃꯈꯗꯨꯣꯡ ꯄ‌ꯣꯡꯈꯛꯂꯒ ꯈꯤꯇꯪꯗ ꯂꯩꯕ
ꯎꯝ ꯑꯗꯣ ꯌꯥꯒꯤꯁꯦ ꯑꯩꯈꯣꯏꯅꯗꯤ ꯌꯥꯝ ꯊꯧꯑꯣꯏꯗꯕꯅꯤ ꯌꯥꯒꯨꯝꯕ ꯀꯩꯒꯨꯝꯕꯁꯦ
ꯂꯣꯡꯕꯨ ꯎꯟꯖꯜꯂ ꯂꯣꯡ ꯄꯥꯟꯗꯣ ꯎꯟꯖꯜꯂ ꯊꯝꯖꯤꯔꯥꯅ ꯈꯜꯂꯤꯅꯤ ꯃꯇꯥꯏ ꯑꯝꯗ ꯎꯃ
ꯍꯣꯏ ꯌꯦꯡꯉꯨꯗꯁꯨ
ꯑꯩꯗꯤ ꯀꯩꯅꯣꯁꯨ ꯇꯧꯅꯤꯡꯉꯦ ꯁꯨ ꯅꯠꯇ꯭ꯔꯒꯁꯨꯁꯥꯗꯅ ꯅꯣꯏꯁꯨ ꯍꯦꯛ ꯃꯔꯛ
ꯌꯥꯎꯋꯦ ꯑꯩꯃꯅ ꯑꯗꯨꯝ ꯁꯦꯡꯕꯤꯌꯦ
ꯑꯗꯣ ꯌꯥꯎꯈꯤꯕꯁꯦ ꯌꯥꯝ ꯌꯥꯝ ꯆꯨꯔꯒꯁꯨ ꯍꯦꯛ ꯊꯥꯡꯗꯣꯛꯄ ꯄꯨꯊꯣꯛꯄꯗꯨꯗꯤ ꯏꯀꯥꯏꯖꯩꯗꯅꯁꯨ ꯀꯃꯦꯅꯦ ꯆꯨꯈꯤꯕꯕꯗꯣ
ꯆꯨꯕꯕꯨꯗꯤ ꯀꯥ ꯍꯦꯟꯅꯗꯤ ꯑꯩꯈꯣꯏꯗꯤ ꯀ꯭ꯋꯥ ꯀꯩꯀꯥ ꯆꯥꯕ ꯅꯠꯇꯕꯅꯤꯅ ꯆꯨꯕꯕꯨꯕꯁꯤ ꯆꯨꯗꯦꯕꯀꯣ ꯁꯦꯝꯕꯗꯁꯨ ꯑꯗꯨꯝ ꯃꯣꯏꯅꯁꯨ ꯌꯥꯝꯅ ꯆꯨꯕ ꯅꯠꯇꯕꯅꯤꯅ ꯑꯗꯨꯝ ꯁꯦꯝꯕ ꯅꯨꯡꯉꯥꯏꯕꯗꯣ ꯑꯣꯏꯕ ꯀꯨꯏꯅꯁꯨ ꯆꯪꯗꯦꯕ
ꯑꯁ ꯑꯈꫭꯏꯗꯤ ꯑꯗꯤ ꯑꯩꯒꯤꯗꯤ ꯁꯤꯜꯂꯨꯔꯦ ꯍꯥ
ꯏꯁꯥꯗꯁꯨ ꯌꯥꯝ ꯌꯥꯝ ꯅꯨꯡꯉꯥꯏꯕ ꯑꯃ ꯐꯥꯎꯕꯅꯦ ꯍꯥꯏꯕꯗꯤ ꯌꯥꯁꯦ ꯂꯪꯊꯣꯛꯁꯨ ꯂꯪꯊꯣꯛꯄꯅꯦꯕꯣ ꯌꯦꯡꯕꯗ
ꯎꯝ ꯎꯝ ꯑꯗꯨ ꯌꯥꯗꯦ ꯍꯧꯖꯤꯛ ꯃꯄꯥꯡꯒꯜꯗꯤ ꯁꯣꯟꯊꯒꯗ꯭ꯔꯥ ꯑꯗꯨ ꯁꯦꯡꯉꯨꯕꯁꯦ
ꯑꯗ ꯌꯥ ꯈꯇꯪꯗꯤ ꯀꯨꯝꯃꯦ ꯍꯥꯏꯕꯗꯤ ꯃꯣꯏꯅ ꯉꯁꯥꯏꯒꯤ ꯈꯦꯠꯄ ꯈꯣꯠꯄ ꯑꯃ ꯇꯧꯔꯛꯀꯗꯣꯏꯅꯤꯗꯅꯀꯣ
ꯑꯗꯨꯗ ꯆꯥꯎꯈꯠꯄ ꯑꯗꯨꯗ ꯁꯨꯝ ꯍꯣꯏ ꯆꯥꯎꯈꯠꯂꯛꯄꯩ ꯃꯇꯨꯡ ꯏꯟꯅ ꯃꯣꯏ ꯍꯤꯗꯥꯛ ꯅꯨꯡꯗ ꯑꯅꯧꯕꯗ ꯄꯨꯊꯣꯡ ꯑꯝꯒꯅꯤ ꯑꯗꯨꯝ ꯀꯟꯈꯠꯅꯕ ꯃꯥꯄꯥꯡꯒꯠ
ꯊꯣꯛꯏꯄꫭꯠꯅꯤ ꯑꯗꯨꯕꯨꯗꯤ ꯎꯝ ꯌꯥꯒꯤꯁꯤꯁꯨ ꯁꯦꯟ ꯌꯥꯝ ꯆꯪ ꯉꯦ ꯌꯥꯒꯦ ꯍꯥꯏꯔꯒ ꯌꯥꯝꯅ ꯄꯩꯁꯥ ꯆꯪꯉꯣꯏꯗꯕ ꯃꯥꯟꯗ꯭ꯔꯥ ꯁꯦꯟ ꯌꯥꯝ ꯆꯪꯉꯦꯕ ꯌꯥ ꯇꯔꯥ ꯐꯥꯕꯒꯁꯦ ꯌꯥꯝ ꯄꯩꯁꯥ ꯌꯥꯝ ꯆꯪꯉꯦꯕ ꯑꯗꯨ ꯃꯣꯏꯒꯤ ꯊꯥ ꯑꯗꯨꯒꯤ ꯃꯅꯨꯡꯗ ꯑꯗꯨꯛ ꯊꯤꯕ ꯀꯥꯏꯅ ꯂꯩꯌꯦꯕꯀꯣ ꯍꯥꯟꯅ ꯑꯩꯈꯣꯏꯅ ꯑꯩꯅ ꯌꯥ ꯁꯦꯡꯒꯦ ꯍꯥꯏꯔꯒ ꯃꯣꯏꯅ ꯄꯩꯁꯥꯁꯦ ꯂꯤꯁꯤꯡ ꯃꯔꯤꯐꯨ ꯇꯥꯅꯤꯕꯨ ꯍꯥꯏꯔꯁꯨ ꯅꯠꯇ꯭ꯔꯒ ꯂꯨꯄꯥ ꯂꯥꯈ ꯑꯃ ꯇꯥꯅꯤꯕꯨ ꯍꯥꯏꯔꯁꯨꯅꯦ
ꯑꯩꯅ ꯈ꯭ꯋꯥꯏ ꯄꯤꯛꯄꯗ ꯌꯥ ꯁꯦꯡꯕꯒꯤ ꯀꯩꯅꯣꯗꯤ ꯈꯪꯈ꯭ꯔꯦ ꯂꯨꯄꯥ ꯂꯤꯁꯤꯡ ꯍꯨꯝ ꯐꯨꯗꯩ ꯍꯧꯋꯦ ꯍꯥꯏꯕ ꯑꯃ
ꯌꯥ ꯁꯦꯡꯕꯒꯤ ꯅꯠꯇꯦꯗ ꯑꯗꯨꯗꯤ
ꯅꯠꯇꯦ ꯀꯩꯅꫭꯗꫭ
ꯇꯔꯥ ꯐꯥꯕꯗ ꯍꯣꯏ ꯑꯗꯨꯅꯦ ꯍꯥꯏꯁꯦ ꯍꫭꯏꯅꯦ ꯁꯤꯛꯁꯇꯤꯕꯨ ꯍꯥꯏꯔ ꯂꯤꯁꯤꯡ ꯍꯨꯝꯐꯨꯕꯨ ꯍꯥꯏꯔꯣꯀꯣ ꯍꯨꯝꯗ꯭ꯔꯥꯕꯨ ꯍꯥꯏꯔꯣ ꯑꯣꯏꯅꯤꯡꯕ ꯑꯃ ꯑꯣꯏꯔꯁꯨ ꯅꯕ ꯃꯥꯒꯤ ꯇꯣꯉꯥꯟꯕ ꯃꯥꯒꯤ ꯑꯃꯗꯤ ꯂꯩꯖꯔꯝꯃꯗꯅ ꯃꯥꯒꯤ ꯃꯃꯜ ꯑꯃꯗꯤ ꯑꯗꯨꯕꯨ ꯉꯁꯥꯏꯒꯤ ꯃꯃꯜꯗꯣ ꯑꯩꯈꯣꯏꯅꯅꯦ ꯄꯩꯁꯥ ꯂꯩꯇ꯭ꯔꯒꯗꯤ ꯈꯨꯗꯛꯇ ꯂꯣꯏꯅꯃꯛ ꯄꯤꯊꯣꯛꯇ꯭ꯔꯒꯁꯨꯅꯦ ꯃꯣꯏꯅꯅꯦ ꯊꯥ ꯃꯉ ꯃꯉꯥꯐꯥꯎꯒꯤ ꯃꯅꯨꯡꯗ ꯅꯠꯇ꯭ꯔꯒ ꯊꯥ ꯇꯔꯨꯛ ꯐꯧꯒꯤ ꯃꯅꯨꯡꯗ ꯅꯠꯇ꯭ꯔꯒ ꯆꯍꯤꯁꯤꯒꯤ ꯃꯅꯨꯡꯗ ꯊꯤꯒꯗꯕꯅꯤꯅ ꯑꯗꯨꯗꯨꯒꯤ ꯀꯩꯅꯣ ꯑꯃ
ꯄꯥꯏꯒꯅꯣ ꯁꯠꯀꯅꫭ ꯑꯗꯨ ꯁꯠꯂꯗꯤ ꯂꯣꯏ
ꯑꯗꯨꯃꯥꯏꯅ ꯍꯥꯏꯅꯗꯣꯏꯅꯦꯕ ꯃꯇꯝ ꯑꯃ ꯊꯥꯅꯔꯒ ꯑꯗꯨꯒ ꯑꯩꯈꯣꯏꯅ ꯃꯥꯒꯤ ꯄꯩꯁꯥꯁꯦ ꯊꯥ ꯈꯨꯗꯤꯡꯒꯤ ꯁꯨꯝ ꯃꯉꯣꯟꯗ ꯑꯗꯨꯝ ꯊꯤꯖꯤꯟꯕ ꯁꯨꯝ ꯄꯤꯕꯤꯒꯤꯕ ꯍꯥꯏꯇꯥꯔꯦ ꯑꯗꯨꯃꯥꯏꯅ ꯇꯧꯔꯒ ꯀꯣꯛꯅꯗꯣꯏꯅꯦꯕ ꯄꯨꯂꯞ ꯄꯨꯊꯣꯛꯇꯁꯨ ꯌꯥꯕꯅꯤ ꯌꯥꯒꯤꯗꯤ ꯐꯕꯅꯦ
ꯎꯝ ꯍꯣꯏ
ꯑꯗꯨꯅꯦ ꯑꯩꯁꯨꯅꯦ ꯃꯥ ꯂꯩꯕꯒꯤ ꯈꯔꯕꯨꯗꯤ ꯀꯣꯝꯃꯦ ꯑꯗꯨꯝ ꯌꯥ ꯈꯤꯇꯪ ꯍꯣꯔꯛꯄꯗ ꯑꯗꯨꯝ ꯃꯦꯟꯕꯤꯕ ꯑꯗꯒꯤ ꯑꯃꯥꯏꯅ ꯇꯧꯕꯤꯕ ꯑꯗꯨꯒꯤꯗꯤ ꯑꯩ ꯌꯥꯒꯤꯗꯤ ꯍꯧꯖꯤꯛꯐꯥꯎꯒꯤ ꯑꯣꯏꯅꯗꯤ ꯌꯥꯝ ꯄ꯭ꯔꯣꯕ꯭ꯂꯦꯝꯗꯤ ꯂꯩꯇ꯭ꯔꯤ ꯊꯥꯈ꯭ꯔꯦ ꯑꯗꯨꯝ ꯃꯣꯏꯅ ꯄꯩꯈꯥꯗꯦ ꯍꯥꯏꯗꯣꯛ ꯇꯔꯤꯌꯦ
ꯎꯝ
ꯄꯩꯈꯥ ꯍꯥꯏꯗ‌ꯣꯛꯑꯛꯀꯥꯟ ꯗꯅꯦ ꯀꯩꯒꯨꯝꯕ ꯉꯝꯃꯒꯗꯤ ꯎꯝ ꯀꯩꯅꯣ ꯇꯧꯗꯣꯏꯅꯦꯕ ꯎꯝ ꯃꯥꯒꯤ ꯄꯤ ꯖꯤ ꯇꯝꯕꯒꯤ ꯒꯤ ꯑꯃꯨꯛ ꯃꯄꯥꯟꯗ ꯆꯠꯈꯤꯗꯣꯏꯅꯦꯕ
ꯎꯝ
ꯃꯣꯏ ꯄꯤ ꯖꯤ ꯇꯝꯕꯗꯨꯁꯨ ꯃꯣꯏ ꯆꯍꯤ ꯑꯍꯨꯝ ꯎꯝ ꯍꯥꯏꯕ꯭ꯔꯥ
ꯑꯣ ꯁ ꯑꯃꯨꯛꯀ ꯆꯪꯗꯦꯕ ꯑꯃꯛ
ꯆꯍꯤ ꯑꯍꯨꯝꯃꯨꯛ ꯆꯪꯗꯣꯏꯅꯦꯕ
ꯄꯁꯥꯒꯤ ꯊꯕꯛꯅꯤꯅꯦ
ꯊꯕꯛꯅꯤ ꯑꯗꯨꯁꯨ ꯄꯩꯁꯥ ꯄꯩꯁꯥ ꯌꯥꯝ ꯆꯥꯎꯋꯦ ꯍꯥꯏꯕꯅꯤ ꯄꯤ ꯖꯤ ꯇꯝꯕꯗꯤ ꯑꯗꯨ ꯄꯤ ꯖꯤ ꯇꯝꯕꯁꯤꯁꯨ ꯑꯩꯈꯣꯏꯒꯤ ꯑꯍꯥꯟꯕꯗ ꯑꯩꯈꯣꯏꯒꯤ ꯍꯦꯛ ꯍꯣꯏ ꯂꯥꯏꯔꯤꯛ ꯌꯥꯝ ꯐꯈꯤꯕ ꯈꯣꯠꯈꯤꯕꯗꯤ ꯈꯪꯗ꯭ꯦꯀꯣ ꯑꯗꯒꯤ ꯂꯛꯇ ꯁ ꯂꯩꯗꯅꯀꯣ ꯗꯥꯎꯗꯁꯨ
ꯎꯝ
ꯑꯗꯨꯅ ꯍꯥꯟ ꯕꯦꯛ ꯊꯥꯕꯗꯁꯨ ꯄꯥꯛꯅ ꯉꯝꯒꯟꯗꯦꯕ ꯃꯤꯁꯤꯡꯁꯦ ꯑꯌꯥꯝꯕꯅ ꯍꯥꯏꯕꯗꯤ ꯀꯩꯅꯣ ꯑꯣꯜ ꯏꯟꯗꯤꯌꯥꯒꯤ ꯑꯣꯏꯅ ꯇꯧꯔꯛꯀꯗꯣꯏꯅꯤꯗꯅꯀꯣ ꯑꯣꯜ ꯏꯟꯗꯤꯌꯥꯒꯤ ꯑꯣꯏꯅ ꯇꯧꯔꯛꯄ ꯑꯩꯈꯣꯏꯒꯤ ꯚꯥꯔꯠ ꯄꯨꯝꯕꯒꯤ ꯇꯧꯔꯛꯄꯅꯤꯅ ꯉꯁꯥꯏꯒꯤ ꯃꯤꯗꯣ ꯃꯤ ꯂꯤꯁꯤꯡ ꯑꯗꯨ ꯑꯗꯨ ꯑꯗꯨ ꯑꯅ ꯂꯥꯛꯇꯣꯏꯅꯦ ꯈꯟꯗꯧꯕ ꯃꯤꯗꯤ ꯈꯖꯤꯛꯈꯛ ꯑꯣꯏꯕꯗꯣ ꯑꯗꯨꯗꯨꯅꯅꯦ ꯃꯤꯁꯦ ꯀꯥ ꯍꯦꯟꯅ ꯈꯟꯒꯟꯗꯕ ꯍꯥꯏꯇꯥꯔꯦ ꯑꯗꯨꯅ ꯁꯤꯁꯦ ꯄꯥꯁ ꯇꯧꯔꯒꯗꯤ ꯑꯗꯨꯝ ꯍꯣꯁꯄꯤꯇꯥꯜ ꯑꯃꯅꯁꯨ ꯑꯃꯅꯁꯨ ꯄ꯭ꯔꯥꯏꯚꯦꯠꯀꯤꯕꯨ ꯑꯣꯏꯔꯒꯁꯨ ꯁꯨꯝ ꯄꯤ ꯗꯤ ꯂꯣꯏꯔꯦ ꯍꯥꯏꯔꯒꯗꯤ ꯍꯟꯅꯛ ꯍꯟꯅ ꯑꯃꯨꯛ ꯄꯥꯝꯗꯣꯏꯗꯅꯀꯣ ꯃꯥꯒꯤ ꯑꯦꯛꯁꯄꯔꯤꯌꯦꯟꯁꯇꯣ ꯎꯝ
ꯑꯩꯈꯣꯏ ꯄꯥꯏꯚꯦꯠꯇꯁꯨ ꯑꯗꯨꯝ ꯄꯩꯁꯥ ꯑꯗꯨꯝ ꯄꯤꯛꯅ ꯑꯣꯏꯔꯒꯁꯨ ꯑꯗꯨꯝ ꯈꯗꯤ ꯂꯧꯊꯣꯛ ꯂꯧꯁꯤꯟ ꯇꯧꯅꯔꯝꯃꯅꯤꯗꯀꯣ
ꯄ꯭ꯔꯥꯏꯚꯦꯠꯇꯗꯤ ꯀꯩꯁꯨ ꯍꯥꯟꯅ ꯃꯣꯏꯒꯤ ꯗꯤꯄꯣꯖꯤꯠꯀ ꯇꯧꯅꯕꯗꯨꯗ ꯇꯧꯔꯝꯗꯧ ꯃꯥꯟꯗꯦꯗ ꯍꯥꯟꯅ ꯄꯩꯁꯥ ꯊꯝꯕ ꯈꯣꯠꯄꯒꯤ ꯇꯧꯔꯝꯗꯧ ꯃꯥꯟꯗꯦꯗ ꯑꯗꯨ ꯎꯝ
ꯑ ꯈꯪꯗꯦ ꯈꯪꯗꯦ ꯈꯔ ꯂꯩꯕꯒꯅꯦ ꯑꯗꯣ ꯃꯌꯥꯝ ꯁꯪꯉꯀꯥꯟꯗ ꯑꯗꯩ ꯗꯥꯎꯕꯨꯡ ꯃꯉꯣꯏꯁꯤ ꯄꯨꯔ ꯅꯥ ꯐꯔꯀꯥꯟꯗ ꯀꯣꯏꯕꯝꯗ ꯆꯠꯂꯨꯁꯤ
ꯁꯥꯠꯂꯨꯁꯦ
ꯀꯩꯅꯣꯗꯨꯕꯨ ꯅꯨꯡꯉꯥꯏ ꯑꯩꯈꯣꯏ ꯅꯥꯍꯄꯤꯗꯣ ꯈꯤꯇꯪꯗꯤ ꯊꯦꯡꯉꯦ ꯀꯩꯅꯣꯗꯨ ꯌꯥꯝ ꯐꯖꯅ ꯆꯠꯂꯗꯤ ꯅꯨꯡꯉꯥꯏꯗꯧꯕ ꯑꯣꯏꯗꯣꯏꯅꯤ ꯃꯣꯏꯔꯥꯡꯒꯤ ꯂꯣꯛꯇꯥꯛ ꯍꯥꯠꯇꯣ ꯑꯗꯨꯝ ꯅꯨꯡꯉꯥꯏꯅꯦꯕ ꯎꯝ ꯃꯤꯁꯈꯣꯏ
ꯎꯝ ꯑꯗꯨꯅꯦ ꯃꯝꯃꯀꯥꯟꯗ ꯆꯠꯄꯗꯨꯁꯨ ꯅꯣꯢ ꯍꯤ ꯇꯣꯡꯕꯗꯣ
ꯑꯗ ꯁꯤꯒꯨꯝꯕ ꯀꯥꯟ ꯁꯤꯒꯨꯝꯕ ꯁꯤꯒꯤ ꯇꯥꯏꯃꯤꯡꯁꯤꯗ ꯑꯥꯗ ꯌꯧ ꯌꯥꯔꯦ ꯑꯗꯨꯕꯨ ꯈꯔꯕꯨ ꯊꯦꯡꯕꯨ ꯊꯦꯡꯃꯜꯂꯦ ꯑꯗꯨꯒ ꯀꯩꯅꯣ ꯇꯧꯗꯦ ꯑꯩꯁꯨ ꯏꯔꯨ ꯂꯨꯖ ꯊꯣꯛꯇꯣꯏꯅꯦ ꯍꯧꯖꯤꯛꯁꯦ ꯗꯇꯣꯟꯗꯤ ꯀꯩꯗꯧꯔ ꯉꯥꯏꯍꯥꯛ ꯋꯥꯠꯂꯤꯕ ꯑꯣ ꯖꯨꯝꯕꯥ ꯆꯣꯡ ꯀꯩꯅꯣ ꯆꯣꯡꯉꯤꯅꯦꯕ ꯁꯥꯖꯦꯜ